ꯍꯜꯂꯣ
ꯍꯣꯏ
ꯇꯥꯏꯀꯣ
ꯇꯌꯦ
ꯑꯩꯅ ꯍꯥꯏꯕꯗꯨꯝ ꯑꯗꯨꯃꯥꯏꯅ ꯇꯧꯕ
ꯍꯣꯏ ꯍꯣꯏ ꯍꯣꯏ ꯇꯧꯕꯅꯦ
ꯑꯗꯨ ꯍ ꯑꯣ ꯑꯩꯅ ꯑꯩꯅ ꯂꯧ ꯊꯋꯥ ꯏꯅ ꯀꯩ ꯑꯗ ꯍꯥꯏꯕꯅꯦ ꯑꯩꯗꯤ ꯑꯣ ꯑꯩ ꯑꯩꯉꯣꯟꯗꯗꯤ ꯌꯥꯗꯦ ꯑꯗꯨꯗꯤ ꯇꯧꯗꯣ
ꯑꯣꯝ
ꯀꯖ ꯊ ꯑꯣꯟ ꯐꯅ ꯂꯩꯥꯏꯦ ꯁꯇꯤꯔꯁꯦ
ꯗ꯭ꯌꯨꯇꯤ ꯗ꯭ꯌꯨꯇꯤ ꯍꯥꯏꯔꯣ
ꯑ
ꯀꯩ ꯍꯥꯏꯅꯣ
ꯃꯁꯤꯁ ꯅꯪꯗꯤ ꯁꯨꯖꯤ ꯑꯣꯏꯕ ꯍꯥꯏ
ꯑꯣꯏꯗꯦꯗ ꯀꯩꯅꯣꯗ ꯄꯨꯡ ꯑꯃꯗ ꯆꯠꯂꯨꯅꯤ
ꯎꯝ ꯍ ꯍ
ꯍꯥꯝ
ꯍ
ꯍꯌꯦꯡꯗꯤ ꯁꯟꯗꯦ ꯑꯣꯏꯕꯒꯤꯀꯣ ꯆꯥꯛ ꯆꯠꯂꯅꯤ ꯁꯟꯗꯦꯗꯤ ꯁꯟꯗꯦ ꯁꯟꯗꯦꯕꯨꯗꯤ ꯀꯩꯅꯣ ꯑꯣꯐ ꯄꯤꯕꯅꯦ ꯍꯧꯖꯤꯛꯀꯥꯟ ꯔꯨꯁꯇꯔ ꯑꯅꯧꯕ ꯊꯣꯛꯄ
ꯀꯔꯤ
ꯆꯣ ꯑꯩꯈꯣꯏꯒꯤꯗꯤ ꯁꯟꯗꯦꯗ ꯑꯣꯐ ꯄꯤꯕꯗꯣ ꯌꯥꯝ ꯐꯩꯌꯦ ꯍꯥꯏꯕ
ꯌꯥꯝ ꯐꯩꯌꯦ ꯍꯣꯏ ꯆꯥꯔꯖ ꯂꯥꯛꯀꯗ꯭ꯔꯣ ꯅꯪꯁꯦ
ꯄꯨꯡꯁ ꯌꯦꯡꯉꯁꯦ
ꯂꯥꯛꯑꯣꯗꯨꯅ
ꯂꯥꯛꯅꯕꯨꯗꯤ ꯇꯧꯅꯤ ꯑꯗꯨ ꯆꯥꯛꯇꯤ ꯆꯥꯔꯕꯣ
ꯆꯥꯔꯦ ꯍꯣꯏ
ꯑꯩ ꯆꯝ ꯐꯣꯟꯗꯨ
ꯑꯂꯨꯒ ꯀꯩꯅꯣꯗꯣ ꯃꯔꯨ ꯑꯃ ꯕ꯭ꯂꯦꯛ ꯕ꯭ꯂꯦꯛ ꯀꯂꯔ ꯑꯣꯏꯕꯗꯣ
ꯍꯋꯥꯏ
ꯋꯥꯏꯠ ꯅꯠꯇꯦ ꯕ꯭ꯂꯦꯛ ꯀꯂꯔ ꯑꯣꯏꯕꯗꯣ
ꯕꯤꯟꯁ ꯅꯠꯇꯕ ꯕꯤꯟꯁ
ꯄꯤꯟꯁꯀꯤ ꯃꯔꯨ ꯀꯨ ꯔꯨꯊꯨ ꯍꯥꯏꯕꯗꯣ
ꯑꯣ ꯑꯣ ꯍꯥꯎ ꯎꯕꯅꯤꯅꯦ ꯀꯨꯀꯔꯗ ꯀꯥꯝꯃꯒ ꯏꯔꯣꯟꯕꯁꯨ ꯍꯥꯎꯕꯅꯦ ꯏꯔꯣꯟꯕꯁꯨ ꯍꯥꯎꯕꯅꯦ
ꯑꯣ ꯍꯥꯎꯋꯦ ꯍꯥꯎꯋꯦ ꯅꯪꯗꯤ
ꯀꯩ ꯏꯟꯖꯥꯡ ꯆꯥꯔꯒ ꯆꯠꯄ꯭ꯔꯥ
ꯍꯥ
ꯀꯩ ꯍꯤꯟꯖꯥꯡ ꯆꯥꯔꯒ ꯆꯠꯄ꯭ꯔꯥ ꯍꯥꯏꯕ
ꯑꯣ ꯕꯅꯅꯥꯒꯤ ꯐ꯭ꯂꯋꯥꯔ ꯂꯩꯕꯗꯣ ꯕꯅꯅꯥꯒꯤ ꯍꯥꯏꯔ ꯂꯄꯨꯒꯤ ꯑꯃꯥ ꯂꯩꯕꯗꯣ ꯑꯗꯨꯗꯨꯒ ꯑꯂꯨꯒ
ꯏꯔꯣꯝꯕ ꯆꯥꯕ ꯅꯠꯇ꯭ꯔꯒꯅ
ꯅꯠꯇꯦ ꯃꯍꯤ ꯂꯥꯡꯑꯒ ꯆꯥꯕꯅꯦ ꯀꯥꯡꯁꯣꯏ ꯑꯗꯨꯃꯥꯏꯅ ꯂꯣꯡꯉꯒ
ꯑꯣ ꯍꯣ ꯍꯣ
ꯏꯃꯥꯅꯕꯤ ꯁꯤꯡꯗꯤ
ꯊꯕꯛ ꯆꯠꯈ꯭ꯔꯦ ꯑꯃꯗꯤꯗꯤ ꯀꯩꯅꯣ ꯍꯩꯖꯤꯡꯄꯣꯠ ꯆꯠꯈ꯭ꯔꯦ
ꯎꯝ ꯑꯗꯨꯗꯤ ꯍꯣꯔꯦꯟ ꯊꯕꯛ ꯌꯧꯗꯤ ꯐꯥꯎꯗꯩ ꯑꯗꯨꯝ ꯌꯨꯝꯗ ꯂꯩꯕ ꯇꯥꯔꯦ
ꯃꯥꯅꯦ ꯍꯣꯏ ꯊꯕꯛ ꯐꯤ ꯁꯨꯕ ꯀꯩꯅꯣ ꯇꯧ ꯑꯗꯨ ꯂꯣꯏꯔꯦ ꯊꯕꯛ ꯃꯤꯌꯥꯝꯗꯤ
ꯑꯣ ꯅꯣꯏꯗ ꯏꯁꯤꯡꯗꯤ ꯃꯔꯥꯡ ꯀꯥꯏꯕ꯭ꯔ
ꯏꯁꯤꯡ ꯑꯗꯨꯝ ꯇꯥꯏ ꯗꯥꯡꯇ꯭ꯋꯦꯟꯇꯤ ꯐꯣꯔ ꯑꯋꯥꯔ ꯑꯗꯨꯝ ꯇꯥꯕꯅꯦ
ꯑꯦ ꯌꯥꯝ ꯐꯩꯅ ꯐ꯭ꯔꯤꯗ
ꯐ꯭ꯔꯤꯗꯅꯦ ꯍꯣꯏ
ꯑꯣ ꯑꯗꯨ ꯅꯣꯏ ꯂꯩꯕ ꯌꯨꯝꯗꯨꯁꯨ ꯐꯥꯕ ꯃꯥꯜꯂꯦ ꯆꯥꯎꯕ ꯃꯥꯜꯂꯦꯀꯣ
ꯆꯥꯎꯋꯦ ꯍꯣꯏ
ꯇꯤ ꯄꯤꯗꯦꯀꯣ
ꯍꯥ
ꯐꯃꯨꯡꯗꯤ ꯄꯤꯗꯦꯕ
ꯄꯤꯗꯦ ꯍꯣꯏ ꯀꯔꯤꯁꯨ ꯄꯤꯗꯦ
ꯎꯝ ꯌꯥꯝ ꯍꯥꯡꯉꯦꯕ ꯊꯥꯗ ꯊꯥꯔꯒ ꯇꯨꯝꯕꯗꯨ ꯎꯑꯦꯕ
ꯍꯣꯏ ꯍꯣꯏ
ꯑꯣꯗꯣ ꯃꯦꯇ꯭ꯔꯦꯁꯇꯩ ꯈꯔ ꯊꯥꯕ ꯂꯧꯔꯣꯗꯅ
ꯄꯩꯁꯥ ꯂꯩꯇꯦ
ꯂꯩꯌꯦꯗ ꯃꯄꯥꯟ ꯆꯠꯂꯤꯉꯥꯏ ꯄꯩꯁꯥ ꯇꯨꯝꯁꯤꯜꯂꯒ
ꯑ ꯀꯩꯅꯣ ꯃꯦꯇꯔꯤꯌꯦꯜ ꯂꯤꯁꯤꯡ ꯇꯔꯥ ꯍꯦꯜꯂꯦ ꯑꯗꯨ ꯉꯝꯗꯦ ꯑꯩ
ꯏꯁ ꯅꯍꯥꯟ ꯅꯪꯅ ꯑ ꯐꯣꯜꯗꯤꯡ ꯇꯧꯕ ꯌꯥꯕ ꯑꯃ ꯁꯤꯖꯤꯟꯅꯕꯗꯣ ꯑꯗꯨꯒꯨꯝꯕꯗꯣ ꯑꯗꯨꯗꯤ ꯂꯩꯇ꯭ꯔꯕꯣ
ꯂꯩꯔꯦ
ꯁꯤꯁꯇꯔꯁꯦ ꯉꯁꯤꯁꯦ ꯋꯥ ꯉꯥꯡꯅꯤꯡꯗꯕꯒꯨꯝ ꯇꯧꯏꯗ ꯀꯩꯗꯧꯔꯒꯦ
ꯅꯠꯇꯦ ꯑꯩ ꯄꯨꯛ ꯊꯜꯂꯦ ꯑꯗꯨꯒꯤꯅꯤ
ꯑꯣ ꯄꯨꯛ ꯊꯜꯂꯗꯤ ꯋꯥꯉꯥꯡ ꯅꯤꯡ ꯋꯥꯉꯥꯡꯅꯤꯗꯕ꯭ꯔꯣ ꯑꯣ ꯑꯣ ꯑ ꯩꯗꯤ ꯊꯟ
ꯑꯣ ꯊꯟꯃꯟꯕꯒꯤ
ꯃꯣꯔꯣꯛꯁꯣ ꯀꯩꯅꯣ ꯁꯥꯃꯟꯕꯒꯤ
ꯍꯧꯖꯤꯛ ꯇꯤ ꯁꯥꯗꯦꯍꯦ
ꯃꯣꯔꯣꯛ ꯍꯥꯏꯕꯅꯦ ꯎꯃꯣꯔꯣꯛ
ꯑꯣ ꯑꯣ ꯑꯆꯥ ꯆꯥ
ꯅꯪꯗꯤ ꯕ꯭ꯌꯨꯖꯤ ꯑꯣꯏꯗ꯭ꯔꯣ
ꯑꯣ ꯍꯜꯂꯣ
ꯉꯔꯥꯡ ꯕꯣꯜ ꯌꯦꯡꯕ꯭ꯔꯥ
ꯉꯔꯥꯡ ꯕꯣꯜ ꯌꯦꯡꯗꯦ ꯑꯩ ꯉꯟꯅ ꯇꯨꯝꯃꯦ ꯀꯣꯛ ꯌꯥꯗ꯭ꯔꯦ
ꯑꯩꯗꯤ ꯄꯨꯡ ꯑꯍꯨꯝ ꯗꯨꯋꯥꯏꯗ ꯇꯨꯝꯃꯦ ꯀꯩꯅꯣ ꯕꯣꯜ ꯌꯦꯡꯗ꯭ꯔꯁꯨ
ꯑꯩ
ꯗꯤꯁꯀꯥꯁꯟꯁꯨ ꯗꯤꯁꯀꯁꯟꯗꯣ ꯌꯥꯝ ꯑꯔꯨꯕ ꯗꯤꯁꯀꯁꯟ ꯊꯣꯛꯄꯀꯣ
ꯑꯣ ꯑꯣ ꯑꯣ ꯊꯕꯛꯀꯤꯔꯥ ꯅꯠꯇ꯭ꯔꯒ ꯄꯔꯁꯅꯦꯜ ꯒꯤꯔꯥ
ꯄꯔꯁꯅꯦꯜꯒꯤꯅꯦ ꯍꯥꯏꯕ
ꯑꯣ ꯑꯣ ꯅꯣꯏ ꯍꯦꯔꯣꯒꯔꯣ
ꯃꯥꯅꯦ ꯍꯣꯏ
ꯌꯥꯝ ꯐꯩꯌꯦ ꯑꯗꯨꯃꯥꯏꯅ ꯇꯧꯕꯗꯣ ꯁꯦꯔꯤꯌꯁ ꯗꯤꯁꯀꯁꯟ ꯂꯩꯕꯁꯦ ꯐꯠꯇꯦ
ꯁꯤ ꯀꯩꯅꯣ ꯏꯃꯥ ꯂꯩꯕꯥꯛꯇ ꯀꯩꯅꯣ ꯂꯥꯛꯅꯤꯡꯉꯥꯏ ꯅꯦꯛꯁ ꯅꯩꯌꯦ ꯍꯥꯏꯕꯅꯦ
ꯏꯃꯥꯂꯩꯕꯥꯛꯇꯤ ꯏꯃꯥꯂꯩꯕꯥꯛꯇ
ꯍꯣꯏ
ꯎꯝ ꯀꯩꯗꯧꯅꯤꯡꯉꯥꯏꯔꯣ
ꯈꯪꯗꯦ ꯑꯗꯨꯒꯨꯝꯕ ꯑꯩ ꯍꯪꯗꯦ ꯇꯜꯂꯦ
ꯃꯥꯒꯤ ꯑꯣꯞꯁꯟꯗꯣ ꯀꯩꯅꯣ ꯑꯗꯨꯃꯥꯏꯅ ꯍꯥꯏꯌꯦ ꯎꯝ ꯑꯁ ꯈꯪꯗꯦꯗ ꯑꯩ ꯍꯥꯏꯕ ꯍꯩꯇꯦ
ꯀꯦꯔꯤꯌꯔꯁꯨ ꯁꯦꯝ ꯁꯦꯝꯗ꯭ꯔꯗꯤ ꯌꯥꯗꯕ
ꯎꯝ
ꯑꯗꯨ ꯀꯩ ꯍꯥꯏꯁꯦꯔꯥ ꯑꯣ ꯃꯥꯕꯨ ꯍꯩ ꯑꯥ ꯑꯥꯏ ꯂꯐ ꯍꯥꯔ ꯕꯠ ꯑꯥꯏ ꯆꯨꯁ ꯑꯥꯏ ꯍꯦꯞ ꯇꯨ ꯆꯨꯁ ꯃꯥꯏ ꯀꯦꯔꯤꯌꯔ ꯑꯗꯨꯃꯥꯏ ꯍꯥꯏ__ ꯕꯗꯣ ꯍꯥꯏꯔꯛꯑꯦ ꯃꯥꯁꯨ ꯌꯥꯝ ꯋꯥꯔꯦ ꯍꯥꯏꯌꯦ ꯏꯆꯝ ꯆꯝꯅ ꯀꯩꯅꯣ ꯑꯗꯨꯝ ꯇꯧꯕꯗꯣ
ꯎꯝ
ꯌꯥꯝ ꯅꯨꯡꯁꯤꯔꯒ ꯏꯆꯝ ꯆꯝꯅ ꯇꯣꯛꯅꯕꯗꯣ
ꯎꯝ
ꯉꯝꯅꯤ ꯍꯥꯏꯔꯦ
ꯅꯄꯨꯛ ꯊꯜꯂꯒ ꯑꯃꯨꯛ ꯆꯥꯔꯤꯕ
ꯎꯝ
ꯀꯅꯦꯦ
ꯎꯝ
ꯍꯥꯥ
ꯀꯩꯁꯨ ꯍꯥꯏꯗꯦ ꯅꯪ ꯍꯨꯏ ꯃ ꯃꯤꯡꯗꯣ ꯀꯩꯅꯣ
ꯃꯦꯔ
ꯑꯩꯈꯣꯏ ꯑꯩꯈꯣꯏꯔꯣꯝꯗ ꯑꯩꯈꯣꯏꯔꯣꯝꯗ ꯑꯃ ꯃꯤꯒꯤ ꯃꯤꯡ ꯣꯔꯥ ꯍꯥꯏꯕ ꯑꯃ ꯂꯩ ꯍ
ꯑ ꯑꯥ ꯅꯨꯈꯨꯠ
ꯎꯝ
ꯦꯁꯄꯤꯕꯅꯦ
ꯔꯅꯅ
ꯕꯤꯒꯅꯁꯝ꯭ꯔꯥ
ꯍꯥ
ꯕꯦꯦꯛꯅꯥꯁ
ꯦꯘꯅꯥꯁ
ꯍꯣꯏ
ꯆꯗꯤ
ꯄꯔꯐ꯭ꯌꯨꯝ ꯁꯥꯕ ꯀꯩꯅꯣꯗꯣ ꯕꯦꯛꯅꯞꯇ ꯈꯪꯗꯦ
ꯗꯦ
ꯅ ꯍꯥꯎꯒꯤ ꯄꯔꯐ꯭ꯌꯨꯝ ꯁꯥꯕ ꯑꯃ ꯂꯩꯕꯅꯦ ꯑꯩꯈꯣꯏꯗ ꯀꯩꯅꯣꯗ ꯃꯅꯤꯄꯨꯔꯗ ꯏꯝꯐꯥꯜꯗ ꯑꯩꯈꯣꯏ ꯃꯅꯤꯄꯨꯔꯤ ꯃꯆꯥꯅ ꯍ ꯁꯦꯝꯕꯀꯣ
ꯎꯝ
ꯃꯣꯏ ꯑꯗꯨꯗ ꯊꯕꯛꯇꯕ ꯃꯤ ꯃꯣꯏꯅ ꯀꯩꯅꯣ ꯄꯤꯕ
ꯐꯤꯗ
ꯎꯝ
ꯅꯪꯒꯤꯤꯔ ꯅꯠꯇ꯭ꯔꯒ ꯑ ꯑ ꯅꯃꯥꯥꯟꯕꯤ ꯒꯤꯤꯔꯥ
ꯑ
ꯎ ꯑꯩꯁꯨ ꯑꯃ ꯂꯣꯏꯅꯤꯡꯉꯦ ꯑꯗꯣ ꯑꯩꯗꯤꯁꯨꯕꯥꯛ ꯆꯠꯄꯅꯤꯅ ꯅꯨꯡꯇꯤ ꯅꯨꯃꯤꯠ ꯆꯨꯞꯄ ꯌꯦ ꯦ ꯍꯥꯏꯗꯤ ꯊꯅ ꯑꯗꯣ ꯑꯩꯈꯣꯏ ꯗ꯭ꯔꯦꯟ ꯃꯄꯨꯅꯁꯨ ꯌꯥꯔꯦ ꯃꯄꯨ ꯂꯣꯏꯕꯗꯣ ꯌ ꯂꯩꯔꯁꯨ ꯑꯩ ꯌꯨꯝꯗ ꯊꯤꯟꯕꯅꯤ ꯂ
ꯋꯥ ꯍ ꯍꯥꯏꯨ ꯑꯩꯒꯦ ꯅꯠꯇ꯭ꯔꯥ
ꯅꯪꯅ ꯐꯏꯒꯤ ꯆꯥꯛ ꯁꯥꯏꯕꯒꯤ ꯅꯪꯅ ꯉꯥꯡꯕꯗꯣ ꯆꯦꯟꯗ꯭ꯔꯦꯍꯦ
ꯆꯦ
ꯍꯡ꯭ꯔꯦ ꯍꯦ ꯍꯣꯔꯦꯟꯁꯨ ꯇꯧꯕ ꯌꯥꯒꯕ ꯍꯧꯖꯤꯛ ꯇꯧ
ꯌꯥꯔꯦ ꯌꯥꯏꯔꯦ
ꯑ ꯑꯣꯁꯀꯨꯝꯕ ꯄꯤꯖꯥꯄ ꯌꯥꯔꯀꯨꯝ
ꯑ ꯌꯥꯝ ꯑꯉꯥꯡ ꯑꯣꯏꯌꯦꯦ ꯑꯗꯨꯒꯤ ꯀꯩꯅꯣ ꯖꯥꯠ ꯖꯥꯠ ꯄꯤꯕꯗꯣ ꯑꯩ ꯇꯜꯂꯦ ꯆꯥꯛꯅ ꯂꯣꯏꯔꯦ ꯇꯥꯕ꯭ꯔꯣꯏ ꯍꯥꯏꯖꯩ ꯇꯥꯕ꯭ꯔꯣ ꯅꯪꯗꯤ ꯍꯧꯖꯤꯛ ꯀꯩꯗꯧꯔꯤꯒꯦ ꯊꯕꯛ ꯇꯧꯔꯒ ꯂꯩꯕ꯭ꯔꯣ ꯅꯠꯇ꯭ꯔꯒ ꯑꯗꯨꯝ ꯐ꯭ꯔꯤ ꯐ꯭ꯔꯤꯗ ꯂꯩꯕ꯭ꯔꯣ ꯐ꯭ꯔꯤꯒꯤ ꯂꯦꯌꯔꯗꯤ ꯅꯣꯡꯃ ꯑꯩꯈꯣꯏꯗꯁꯨ ꯂꯥꯛꯑꯣ ꯑꯗꯨꯅ ꯑꯩ ꯃꯇꯝ ꯂꯩꯇ꯭ꯔꯁꯨ ꯑꯗꯨꯝ ꯑꯦꯠꯖꯁ ꯇꯧꯔꯒ ꯂꯥꯛꯄ ꯌꯥꯏꯌꯦ ꯁꯤꯡꯖꯨꯒ ꯑꯣꯛꯁꯥ ꯊꯣꯡꯕ ꯆꯥꯃꯤꯟꯅꯁꯦ ꯅꯣꯡꯃ ꯂꯥꯛꯑꯣꯀꯣ ꯑꯩ ꯊꯣꯡꯕꯤꯒꯦ ꯂꯥꯛꯑꯣ ꯂꯥꯛꯑꯣ ꯀꯥꯏꯅꯣꯖꯣ ꯍꯩꯇ꯭ꯔꯁꯨ ꯑꯗꯨꯝ ꯏꯃꯥꯟꯕꯤ ꯂꯥꯛꯑꯗꯤ ꯊꯣꯡꯕ ꯇꯥꯔꯗꯤꯅ ꯍꯣꯏ ꯊꯣꯡꯒꯦ ꯂꯥꯛꯑꯣ ꯑꯍꯥꯎ ꯑꯍꯕ ꯊꯣꯡ